ꯑꯗꯨꯒ ꯎꯝ ꯑꯩ ꯋꯥ ꯉꯥꯡ ꯉꯥꯡꯃꯟꯗꯅ ꯋꯥꯔꯦ
ꯑꯣꯏꯔꯔꯕꯣ ꯀꯣꯔꯤꯌꯦꯟ ꯂꯣꯟꯗ ꯊꯥꯔꯈꯤꯕ ꯌꯦꯉꯣ
ꯎ ꯉꯁꯥꯏ ꯃꯣꯔꯅꯤꯡꯗꯅ ꯑ ꯉꯥꯡꯕ ꯉꯥꯡꯕ ꯑꯁꯤꯕ ꯉꯥꯡꯉꯗꯣ
ꯍ ꯋꯥꯕ ꯂꯩꯇ ꯍꯥꯏꯅꯦ
ꯀꯋꯥꯔꯦ
ꯑꯗꯣ ꯍꯌꯦꯡ ꯀ꯭ꯔꯤ
ꯍꯤꯡꯁꯦ ꯌꯨꯝ ꯂꯩ ꯌꯨꯝꯗ ꯂꯩꯒꯅꯤ
ꯎꯝ ꯑꯗꯨ ꯑꯣꯏ ꯁꯥꯟꯅꯕ ꯍꯥꯏ ꯇꯥꯔꯦꯅꯦ ꯍꯌꯦꯡꯁꯦ ꯣ
ꯁꯨꯗ ꯁꯅꯥꯗꯅꯦ
ꯑ ꯑꯗꯣ ꯑꯗꯣ ꯑꯩꯗꯤ ꯀꯣꯏꯅꯤꯗꯤ ꯂꯩꯔꯔꯣꯏ ꯇꯁꯤꯗ ꯃꯥꯥꯡ ꯂꯩꯔꯦ ꯆꯠ
ꯀꯥꯏꯅ ꯀꯥꯏꯗ
ꯑꯩꯗꯤ ꯀꯨꯏꯅ ꯑ ꯑꯩꯒꯤ ꯊꯕꯛ ꯁꯨꯐꯝ ꯆꯠꯈ꯭ꯔꯅꯤ
ꯀꯥꯏꯗ
ꯑꯩꯒꯤ ꯊꯕꯛ ꯊꯕꯛ ꯃꯆꯥ
ꯀꯔꯤ ꯊꯕꯛꯅꯣ
ꯀꯔꯤ ꯊꯕꯛꯅꯣ ꯍꯥꯏꯔꯒ
ꯑꯗꯨꯝ
ꯍꯥꯏꯌꯣ ꯑꯗꯨꯝ ꯀꯣꯏ ꯑꯝ
ꯆꯦ ꯆꯥꯡꯒꯤ ꯀꯣ ꯅꯦꯕ ꯑꯩꯒꯤ ꯔꯤꯁꯔꯁꯀꯤ
ꯑꯣ
ꯑ ꯔꯤꯁꯔꯁꯀꯤ ꯊꯕꯛ ꯈꯔ ꯇꯧꯕꯅꯤ ꯍꯟꯗꯛ ꯃꯔꯛꯁꯦ ꯈꯔ ꯐ꯭ꯔꯤ ꯇꯧꯔꯤꯅꯤꯅꯦ
ꯎꯝ
ꯑꯦ ꯊꯛꯄ ꯑꯣꯏꯔꯅꯤ
ꯑꯣ
ꯑꯗꯨ ꯃꯇꯝꯗꯗꯤ ꯑꯗꯨꯗꯤ ꯐꯥꯎꯅꯥꯈꯤꯗꯔ ꯈꯪ
ꯑꯣ ꯑꯣ
ꯅꯪꯅꯕꯨ ꯅꯨꯡꯁꯤꯗꯅ ꯇꯟꯕꯤꯗꯔꯛꯄꯗꯣ ꯅꯨꯡꯉꯥꯏꯔꯦ ꯑꯩꯅ ꯇ꯭ꯔꯦꯖꯔ ꯇꯧꯒꯗꯧꯔꯤꯁꯦ
ꯏꯁ ꯏꯁ ꯏꯁ ꯑꯩꯕꯨꯗꯤ ꯅꯤꯡꯁꯤꯡꯉꯝꯒꯗ꯭ꯔꯅꯦ
ꯅꯪꯕꯨꯗꯤ ꯉꯝꯒꯅꯤꯗ ꯑꯗꯨꯝ
ꯊꯥꯔꯦꯅꯦ
ꯂꯥꯎ ꯂꯥꯎ ꯑꯗꯣ ꯑꯦꯟꯁꯥꯡꯁꯨ ꯑꯦ ꯉꯁꯤꯗꯤ ꯃꯥꯀꯤꯅꯤꯅꯦ
ꯑꯦ ꯆꯥꯕ꯭ꯔꯣ
ꯀꯔꯤ